ꯑꯣ ꯇꯔꯥꯕꯣ
ꯇꯥꯌꯦ ꯈꯅꯥꯎ ꯀꯪꯌꯦ ꯏꯕꯦꯝꯃ ꯏꯁꯤꯡ ꯊꯛꯏꯕꯅꯦ
ꯎꯝ
ꯀꯩꯅꯣ ꯇꯧꯕ꯭ꯔꯣ ꯑꯩ ꯅꯪꯉꯣꯟꯗ ꯉꯁꯥꯏꯒꯤ ꯀꯣꯟ ꯇꯧꯔꯛꯑ ꯀꯣ ꯇꯧꯔꯃꯤ
ꯑꯅꯤ ꯑꯅꯤ ꯑꯅꯤ
ꯍꯧꯖꯤꯛ ꯇꯧꯈꯤꯕ ꯑꯍꯨꯝꯂꯛ ꯁꯨꯔꯕꯣ ꯎꯝ ꯑꯣꯟꯊꯣꯛ ꯌꯥꯝ ꯇꯧꯔꯝꯃꯦꯗ ꯑꯩꯕꯣ ꯀꯥꯎꯔꯦꯅꯦꯍꯦ ꯑꯩꯁꯦ ꯕꯨꯔꯦꯟꯁꯦ ꯌꯥꯗ꯭ꯔꯦꯅꯦ ꯑꯩꯕꯣ
ꯈꯔ ꯇꯦꯟꯅ ꯀꯛꯊꯠꯂꯦꯗꯅ ꯁꯝꯖꯦ
ꯑꯥ
ꯇꯣꯡ ꯇꯧꯕꯤꯔꯒꯦ ꯇꯅ ꯆꯪ
ꯑꯣ ꯑꯩꯁꯨꯅꯦ ꯇꯦꯟꯅ ꯀꯛꯊꯠꯂꯒꯅꯦꯖꯇꯣꯟ ꯇꯧ ꯈꯜꯂꯒ ꯀꯛꯊꯠꯅꯤꯅꯦ ꯇꯦꯟꯈꯤꯕꯗꯒꯤ ꯖꯣꯠꯣꯠ ꯑꯃꯨꯛ ꯍꯦꯟꯅꯧ ꯁꯪꯗ꯭ꯔꯦ ꯑꯩ ꯍꯟꯗꯛꯇꯤ ꯅꯥꯕꯒꯤ ꯑꯩꯈꯣꯏ ꯊꯣꯏꯏꯅ ꯃꯆꯥ ꯅꯥꯕꯒꯤ ꯍꯧꯗꯣꯡ ꯅꯥꯕꯒꯤꯗꯤ ꯆꯠꯊꯣꯛꯀ ꯆꯠꯁꯤꯟꯒꯦ ꯆꯠꯊꯣꯛꯑ ꯆꯠꯁꯤꯟꯒꯦ ꯃꯊꯛ ꯃꯈꯥ ꯑꯣꯜꯂꯤ ꯏꯕꯦꯝꯃ ꯑꯩ
ꯏꯆꯦ ꯅꯪꯕꯨ ꯂꯋꯥꯏꯁꯦ ꯁꯝ ꯑꯃꯠꯇ ꯌꯥꯎꯗ꯭ꯔꯦꯃꯦ
ꯅꯪꯗꯤ ꯌꯥꯝ ꯌꯥꯎꯔꯤ ꯅꯅꯦ ꯌꯥꯎꯔꯗ꯭ꯔꯦ ꯎꯝ ꯒꯤꯗꯥꯄꯇꯤꯗ ꯅꯍꯥꯟ ꯅꯣꯡꯃ ꯑꯩꯅ ꯍꯣꯁꯄꯤꯇꯥꯜꯗ ꯑꯩꯈꯣꯏ ꯊꯣꯛꯕꯥꯅꯤ ꯚꯦꯇꯅꯔꯤꯗ ꯂꯩꯔꯤꯉꯩꯗ ꯍꯧꯗꯣꯡꯒꯤ ꯄꯨꯈꯠꯄꯗ ꯚꯤꯗꯤꯑꯣ ꯀꯣꯜ ꯑꯩꯅ ꯚꯑꯣ ꯚꯤꯗꯤꯑꯣ ꯅꯃꯒ ꯃꯦꯁꯦꯁ ꯊꯥꯕ ꯑꯩ ꯁꯨꯃꯥꯏꯅ ꯏꯇꯅꯦꯗꯤ ꯂꯩꯔꯤꯌꯦꯅ ꯑꯗꯨꯒ ꯑꯩ ꯂꯋꯥꯏꯁꯨ ꯄꯨꯔꯤꯅꯦ ꯃꯥꯗꯤ ꯏꯆꯦ ꯀꯩꯗꯧꯔꯒꯦ ꯅꯪꯒꯤ ꯂꯋꯥꯏꯗꯨꯗꯤ ꯑꯣꯍꯣꯍꯦꯅꯦ ꯁꯝ ꯀ ꯑꯝꯇ ꯌꯥꯎꯗ꯭ꯔꯦꯅ ꯑꯩ ꯑꯦꯣꯔ ꯁꯤꯔꯕ ꯑꯗꯨꯕꯤꯗꯤꯑꯣꯗ ꯌꯦꯡꯉꯦ ꯀꯗꯥꯏꯗꯅꯣ ꯀꯌꯥꯝ ꯥꯡꯉ ꯅꯣ ꯑꯣꯖꯥꯠꯅꯣꯅ ꯑꯗꯨꯕꯨꯗꯤ ꯁꯝꯒ ꯂꯣꯏ ꯍꯣ ꯍꯣꯔꯤꯕꯃ ꯁꯝ ꯌꯥꯝ ꯀꯦꯜꯂꯦꯕ ꯍꯟꯗꯛꯁꯦ
ꯑꯩ ꯂꯋꯥꯏ ꯌꯥꯎꯋꯦ ꯑꯩꯗꯤ ꯆꯤꯔꯥꯏꯅꯦꯕ ꯆꯔꯥꯏ ꯂꯋꯥꯏ ꯌꯥꯎꯋꯦ ꯆꯔꯥꯏꯅꯦ
ꯑꯁ ꯑꯩ ꯂꯋꯥꯏ ꯏꯁꯝ ꯌꯥꯝ ꯀꯦꯜꯂꯤꯁꯨꯏꯕ ꯂꯋꯥꯏꯁꯦ ꯁꯝ ꯀꯦꯗꯅꯕꯅꯦꯅ ꯍꯥꯏꯕꯦꯝꯃ ꯑꯦꯂꯣꯕꯦꯔꯥꯗꯣ
ꯎꯝ
ꯑꯗꯨꯅꯦ ꯑꯗꯒꯤꯗꯤ ꯑꯩꯈꯣꯏꯒꯤ ꯀꯔꯤ ꯀꯔꯤ ꯄꯇꯥ ꯃꯅꯥꯗꯣ ꯈꯪꯕ꯭ꯔꯥ
ꯑ ꯈꯪꯅꯦ
ꯑꯥ ꯀꯔꯤ ꯌꯥꯝ ꯐꯗꯤ ꯐꯩꯌꯦꯕ ꯑꯩ ꯑꯗꯨꯗꯣ ꯊꯥ ꯑꯃꯗ ꯃꯔꯤ ꯃꯉꯥꯔꯣꯝ ꯂꯨꯖꯕꯗꯅꯦ ꯑꯩ ꯁꯝ ꯌꯥꯝ ꯊꯤꯛ ꯐꯔꯝꯃꯕꯅꯦ ꯑꯩ ꯖꯣꯇꯣꯟ ꯉꯝꯗꯕꯗꯒꯤ ꯇꯣꯛꯈ꯭ꯔꯦ
ꯠꯇꯕꯅꯦꯕ ꯑꯩꯅ ꯃꯣꯏ ꯑꯗꯨꯝ ꯍꯥꯏꯗꯤ ꯐꯔꯛ ꯇꯥꯕꯅꯤ
ꯑꯦ ꯑꯗꯨꯗꯤ ꯌꯥꯝ ꯌꯥꯝ ꯀꯥꯟꯅꯕ ꯍꯤꯗꯥꯛ ꯃꯅꯥꯅꯤ ꯍꯦꯛ ꯊꯥꯕꯗ ꯍꯟꯖꯥꯡꯗ ꯑꯣꯏꯔꯣ ꯆꯥꯕꯗ ꯑꯣꯏꯔꯣ ꯌꯦꯟꯖꯥꯡ ꯅꯣꯏ ꯀꯩꯅꯣꯒ ꯁꯟ ꯊꯣꯡꯕꯗꯒ ꯌꯥꯝ ꯍꯥꯞꯅꯕꯅꯤꯗꯣ ꯃꯅꯝ ꯀꯅ ꯐꯩꯌꯦꯅ ꯁꯟ ꯊꯣꯡꯕꯗꯣ ꯑꯩꯈꯣꯏ ꯏꯃꯥꯟꯅꯕ ꯑꯃ ꯂꯩ ꯏ ꯃꯥꯥ ꯁꯟ ꯊꯣꯡꯕꯗ ꯍꯥꯞꯄ ꯗ ꯍꯥꯥꯎꯋꯦ ꯀꯔꯤ ꯄꯇꯥꯝꯅꯥꯁꯦ
ꯌꯥꯥꯡꯪ ꯇꯨꯡ ꯃꯗꯨ ꯆꯥꯎꯍꯅꯦ ꯍꯥꯏ
ꯍꯥꯞꯄ ꯍꯋꯥꯏ ꯊꯣꯡꯕꯗ ꯃꯤ ꯉꯧꯕꯗ ꯃꯅꯝ ꯅꯨꯡꯁꯤꯌꯦꯅ ꯍꯥꯞꯅꯔꯤꯅꯤ ꯀꯩꯅꯣ ꯍꯋꯥꯏ ꯊꯣꯡꯕꯗꯣ ꯑꯗꯨꯗꯤꯗꯅ ꯏꯖꯤ ꯔꯈꯦ ꯀꯥꯏ ꯉꯗ ꯑꯗꯨꯗ ꯍꯥꯞꯄꯒ ꯃꯥ ꯉꯧꯕꯗ ꯃꯅꯝ ꯑꯃ ꯑꯗꯨ ꯃꯥꯒꯤ ꯃꯅꯝ ꯑꯃꯗꯤ ꯀꯩ ꯑꯩꯅꯗꯤ ꯃꯤꯗꯤꯝ ꯍꯩꯅꯩ ꯍꯥꯏ ꯑꯩꯗꯤ ꯃꯅꯝꯗ ꯈꯔ ꯀꯣꯛ ꯉꯥꯎꯔꯤ ꯉꯥꯎꯔꯤ
ꯇꯥꯎꯒ ꯇꯥꯎꯒ ꯑꯗꯨ ꯆꯥꯟꯅ ꯃꯥ ꯂꯩꯦ ꯑꯗꯨꯗ
ꯆꯥꯏꯑꯕ ꯇꯥꯎꯔꯒꯁꯨ ꯆꯥꯅꯕꯅꯦꯕ ꯅꯤꯝ ꯃꯅꯥꯒꯤ ꯇꯥꯏꯞꯇ
ꯎꯝ
ꯊꯥꯔꯤꯑꯕꯀꯣ ꯆꯥꯎꯐꯦꯟ ꯍꯦꯟꯗ ꯂꯩꯔꯦ
ꯝꯃꯦꯗꯁꯤ ꯣꯄꯤꯣ
ꯃꯥꯗꯤ ꯎꯖꯥꯎꯒꯨꯝꯕ ꯑꯣꯏꯕꯖꯥꯟꯗ ꯄꯥꯝꯕꯤꯗꯨ
ꯑꯩꯁꯝꯗ ꯂꯣ ꯂꯩꯔꯝꯈꯤꯗ ꯂꯩꯔꯝꯃꯣꯏꯔꯪꯁꯦ ꯑꯦ ꯃꯉꯣꯟꯗꯦ ꯂꯧ ꯂꯥꯛꯑꯣ ꯂꯧ ꯂꯥꯛꯑꯣ ꯑꯩ ꯁꯨꯖꯠ ꯆꯠꯇꯕ ꯑꯩꯅ
ꯀꯩ ꯀꯩ ꯂꯝꯝꯗ
ꯄꯨꯔ ꯍꯥꯏꯗꯅꯤ ꯑꯗꯨ
ꯑꯣ ꯀꯣ ꯇ ꯎꯝ ꯑꯦꯂꯣꯕꯦꯔꯥꯗꯣ ꯈꯪꯉꯤ ꯑꯦꯂꯣꯚꯦꯔꯥꯗꯨꯒꯅꯦ ꯀꯔꯤ ꯄꯇꯥ ꯑꯦꯂꯣꯕꯦꯔꯥ ꯃꯅꯨꯡꯒꯤ ꯃꯊꯤꯕꯣꯡꯗꯣ ꯂꯧꯊꯣꯛꯒ ꯃꯀꯨ ꯌꯥꯎꯗꯕꯤꯗ ꯀꯔꯤ ꯄꯇꯥꯅꯦ ꯑꯦꯂꯣꯕꯦ ꯔꯅꯦ ꯑꯗꯩ ꯁꯤꯡꯗꯣ ꯁꯨꯒꯥꯏꯔꯦꯗꯅ ꯁꯤꯡ ꯊꯨꯒꯥꯏꯔꯒ ꯃꯥꯒꯤ ꯃꯍꯤꯗꯣ ꯂꯧꯧꯔꯗ ꯑꯗꯨꯒꯅꯦ ꯌꯨꯕꯤ ꯊꯥꯎꯗꯣ ꯕꯤꯊꯥꯎ ꯂꯩꯔꯒꯅꯤ ꯕꯤꯊꯥꯎ ꯐꯔꯦ ꯅꯠꯇ꯭ꯔꯒꯅ ꯆꯨꯝꯅꯒꯤ ꯑꯜꯃꯣꯟ ꯊꯥꯎ ꯑꯣꯏꯔꯁꯨ ꯌꯥꯏꯑꯕꯀꯣ ꯑꯗꯨꯒ ꯃꯤꯛꯁ ꯇꯧꯁꯜꯂꯒꯅꯦ ꯒ꯭ꯔꯥꯏꯟꯗꯔꯗ ꯑ ꯇꯛꯈꯥꯏꯔꯦꯗꯅ ꯑꯗꯨꯒ ꯅꯪ ꯅꯪ ꯅꯪ ꯂꯥꯛꯕꯅꯦꯕ ꯀꯣ ꯑꯗꯨꯒꯅꯦ ꯔꯥꯕꯤꯅꯥ ꯁꯝꯁꯤꯗꯅꯦ ꯑꯩꯁꯦ ꯉꯁꯤ ꯁꯝꯄꯨꯒꯨꯝꯕ ꯂꯨꯖꯅꯤ ꯍꯣꯅꯦ ꯍꯥꯏꯕ ꯇꯥꯏꯕ ꯇꯔꯗꯤꯀꯣ ꯑꯗꯨ ꯐꯖ ꯇꯩꯁꯜꯂꯣ ꯐꯖ ꯇꯩꯁꯜꯂꯒꯅꯦ ꯄꯨꯡꯈꯥꯏꯃꯨꯛ ꯀꯩꯃꯨꯛ ꯂꯩꯔꯒꯅꯦ ꯊꯥ ꯇꯣꯛꯑꯣꯕꯀꯣ ꯁꯝꯄꯨꯅ ꯃꯗꯨꯒꯤꯁꯨ ꯅꯨꯡꯉꯥꯏꯕ ꯁꯝ ꯈꯨꯅꯨꯡꯉꯥꯏꯗꯅ ꯆꯦꯟꯊꯤ ꯍꯥꯏꯅꯤꯕꯦꯝꯃ ꯑꯁ ꯂꯧꯔꯈꯅꯦ ꯁꯝꯁꯦ ꯄꯨꯔꯥ ꯅꯪꯒꯤ ꯀꯟꯗꯤꯁꯅꯔ ꯍꯥꯞꯄ ꯀꯠꯆꯥꯥ ꯈꯪꯉꯕ ꯁꯝꯁꯦ ꯑꯩꯈꯣꯏ ꯊꯣꯏꯅ ꯍꯥꯏꯅꯤꯁꯤ ꯄꯁꯆꯥ ꯃꯈꯩꯅ ꯅꯪꯅ ꯁꯝꯁꯦꯄꯥꯏ ꯍꯥꯏꯕꯗ ꯑꯁ ꯌꯥꯝ ꯅꯨꯡꯉꯥꯏꯌꯦ ꯑꯗꯨꯏꯅꯤꯅꯦ ꯑꯩꯈꯣꯏꯒꯤ ꯗꯦꯟ ꯗ꯭ꯔꯐ ꯂꯩꯕ ꯀꯩꯀꯥꯗꯣ ꯑꯗꯨꯁꯨ ꯂ ꯐ ꯀꯩꯝ ꯊꯧꯗꯏꯦ ꯁꯝ ꯀꯌꯥꯝ ꯐꯔ ꯁꯝꯁꯦ ꯐꯖꯅ ꯍꯧꯕ ꯃꯥꯒꯤꯅ ꯀꯦꯟꯕꯁꯦ ꯐꯖꯅ ꯁꯧꯒ꯭ꯔꯖꯥꯅꯤꯍ ꯀꯥꯟꯅꯕꯅꯤ
ꯑꯩꯗꯤ ꯂꯋꯥꯏꯌꯦ ꯅꯠꯇꯦ ꯆꯦꯔꯥꯛ ꯑꯩꯁꯦ ꯏ ꯆꯦ ꯑꯇꯩꯅꯦ ꯍꯧꯋꯦꯕ ꯂꯣꯏ ꯑꯇꯩꯗꯤ ꯌꯥ ꯕ ꯑꯗꯨ ꯆꯤꯔꯥꯏꯁꯦ ꯍꯟꯕꯁꯩ
ꯎꯝ ꯐꯤꯔꯥꯏ ꯍꯟꯕꯗꯨꯗꯤ ꯃꯤ ꯃꯁꯥꯒꯤꯅꯦ ꯑꯗꯨꯗꯤ ꯅꯪ ꯁꯝꯊꯥꯗꯗꯤ ꯌꯥꯔꯛꯑꯦ
ꯍꯣꯏ ꯍꯟꯕꯗꯤ ꯃꯁꯥꯏꯂ ꯌꯖꯍꯅꯗꯤ ꯁꯃꯥꯏ ꯍꯜꯂꯂꯝꯗꯦꯗꯅ ꯀꯤꯟꯖꯟꯕ ꯍꯦꯟꯖꯤꯜꯂꯦ ꯑ ꯑ ꯀꯤꯟꯖꯟꯕ ꯍꯦꯟꯖꯜꯂꯦꯕ ꯎꯝ ꯆꯔꯥꯏꯗ ꯑꯇꯩꯗꯤ ꯍꯧꯔꯣꯏꯗ꯭ꯔꯣ
ꯑꯗꯨꯅꯦ ꯑꯩꯈꯣꯏꯗꯤ ꯆꯤꯔꯥꯏꯁꯨ ꯍꯜꯂꯤꯗꯣ ꯂꯋꯥꯏꯁꯨ ꯌꯥꯎꯗ꯭ꯔꯦ ꯅꯣꯏꯁꯦ ꯁꯩꯇꯝ ꯑꯃ ꯁꯝꯒꯁꯦ ꯂꯣꯏꯔꯦ ꯂꯋꯥꯏ ꯌꯥꯎꯗꯦ ꯑꯗꯩꯗꯤ ꯁꯝꯁꯦ ꯑꯩꯗꯤ ꯄꯣꯛꯁꯨ ꯁꯝ ꯑꯉꯨꯧꯕ ꯌꯥꯝ ꯍꯧꯋꯦꯕ
ꯑꯩ ꯄꯣꯛꯁꯦ ꯉꯁꯤ ꯀꯨꯇꯥ ꯃꯉꯥꯃꯨꯛ ꯀꯛꯊꯠꯂꯛꯏꯅꯦ ꯀꯛꯊꯠ ꯗꯤ ꯐꯣꯏꯒꯅ ꯑꯣꯏꯌꯦꯦ ꯐꯣꯏꯔꯨꯨꯔꯦꯕ ꯃꯥꯥꯟꯅ ꯌꯥꯝꯥꯟꯅ ꯑꯩꯁꯦꯣꯏ ꯍꯣꯔꯦ ꯑꯃꯅꯤꯁꯤ ꯆꯣꯡꯕ ꯍꯦꯟꯖꯜꯂꯛꯀꯅꯤ ꯍꯕ
ꯏꯁ ꯆꯦ ꯁꯩꯇꯕꯒꯤ ꯃꯥꯗꯤ ꯐꯣꯏꯕ ꯍꯧꯔꯨꯗꯦ ꯑꯗꯨꯗꯒꯤ ꯏꯕꯥꯅꯤꯁꯦ ꯑꯗꯨꯝ ꯐꯣꯏꯅꯔꯝꯃꯤ ꯍꯧꯖꯤꯛ ꯐꯖꯠ ꯎꯗꯨꯁꯨ ꯃꯥꯡꯗꯅ ꯃꯥꯁꯨ ꯐꯅꯥ ꯍꯧꯋꯦꯕꯀꯣ ꯑꯩꯅ ꯍꯦꯛ ꯐꯨꯛꯇꯠꯄꯤꯕ ꯏꯕꯦꯝꯃ ꯐꯣꯏꯗꯦ ꯃꯥꯡꯗꯨꯗꯅꯦ ꯉꯧꯁꯣꯛ ꯉꯧꯔ ꯂꯩꯌꯦ ꯃꯥꯁꯨ ꯑꯗꯨ ꯌꯦꯡꯉ ꯅꯤꯅ ꯃꯥꯁꯨ ꯐꯨꯛꯇꯠꯂꯦ ꯑꯃꯨꯕ ꯇꯩꯁꯟꯗꯧꯗ ꯉꯥꯏꯔꯦ ꯀꯛꯑꯝꯃꯦꯕ ꯑꯩꯁꯨ ꯀꯣ ꯑꯃꯨꯛ ꯔꯕꯤꯅꯥ ꯅꯪ ꯅꯅꯦ ꯃꯉꯥ ꯇꯔꯨꯛ ꯂꯩꯔꯤꯉꯩꯗ ꯀꯛꯑꯝꯃꯦꯕꯀꯣ ꯀꯛꯄꯁꯦ ꯑ ꯀꯛꯄꯩ ꯋꯥꯅꯦꯕ ꯎ ꯐꯨꯛꯇ꯭ꯔꯒꯁꯨꯅꯦ ꯑꯩꯈꯣꯏꯒꯤꯅꯦ ꯄꯣꯛꯁꯦ ꯍꯧꯔꯛꯑꯣ ꯍꯥꯏꯔꯗꯤ ꯃꯥꯒꯤ ꯃꯇꯝ ꯌꯧꯔꯛꯑꯗꯤ ꯑꯗꯨꯝ ꯁꯨꯕꯨꯛ ꯐꯨꯛꯇꯕ ꯃꯐꯝ ꯖꯒꯥꯗ ꯑꯗꯒꯤ ꯅꯧꯅ ꯑꯗꯨꯝ ꯑꯩꯈꯣꯏꯒꯤ ꯄꯣꯛꯁꯦ ꯑꯣꯜꯂꯛꯑꯦꯕ ꯆꯍꯤꯅꯅꯤ ꯈꯪꯗꯦ ꯀꯔꯤꯅꯣ ꯈꯪꯗꯦ ꯑꯗꯨꯝ ꯊ ꯑꯣꯜꯂꯛꯑꯦ ꯑꯗꯨꯗꯤ ꯃꯁꯤꯡ ꯌꯥꯝꯈꯠꯂꯛꯑꯅꯤꯅ ꯑꯣꯏꯃꯜꯂꯤꯅꯦ ꯅꯪꯗꯤ ꯍꯥꯏꯒꯨꯝꯅ ꯑꯩꯈꯣꯏꯗꯤ ꯑꯩ
ꯆꯂꯣ ꯅꯣꯡꯁꯨ ꯑꯣꯏꯃꯜꯂꯤ ꯄꯣꯛ ꯍꯧꯕ ꯍꯥꯏꯗꯦ ꯁꯦ ꯆꯍꯤ ꯌꯥꯡꯈꯩ ꯑꯗꯨꯋꯥꯏ ꯑꯗꯥꯏꯗꯩꯩ ꯍꯧꯅꯕꯅꯦ
ꯑꯣ ꯍꯧꯖꯤꯛ ꯑꯃꯇ ꯍꯧꯗ꯭ꯔꯦ ꯆꯍꯤ ꯀꯨꯟꯗꯩ ꯂꯣꯏ ꯍꯧꯔꯦ ꯏꯕꯦꯝꯃ
ꯑ ꯑꯩꯈꯣꯏ ꯀꯟꯗꯤꯁꯅꯔ ꯑꯗꯩꯗꯤ ꯀꯩꯀꯥ ꯌꯥꯝ ꯏꯅ ꯍꯧꯖꯤꯟꯅꯕꯁꯦ ꯁꯤꯒꯤ ꯃꯥꯜꯂꯤꯀꯣ
ꯑꯗꯨꯁꯨ ꯑꯗꯨ ꯑꯣꯏꯔꯦ ꯑꯗꯨꯒ ꯃꯥꯒꯤ ꯖꯤꯟꯅꯁꯨ ꯆꯠꯄ꯭ꯔꯥ ꯈꯪꯗꯦꯗ ꯑꯩꯈꯣꯏ ꯆꯦꯗꯤ ꯀꯌꯥ ꯑꯩꯈꯣꯏ ꯆꯦꯗꯤ ꯑꯃꯐꯥꯎ ꯍꯧꯎꯗꯔꯤꯌꯦ ꯅꯣꯏ ꯏꯆꯦ ꯆꯟꯗꯣ ꯃꯥꯗꯤ ꯁꯨ ꯑꯃꯈꯛꯇꯤ ꯍꯧꯋꯦꯣ ꯀꯣ ꯍꯧꯗ ꯌꯥꯗꯕꯤ ꯑꯃ ꯀꯛꯇꯤ ꯍꯧꯏ ꯑꯗꯨꯁꯨ ꯑꯩꯅ ꯐꯨꯛꯇꯠꯄꯤꯕ ꯃꯥꯅ ꯁꯥꯎꯔꯤꯕ ꯐꯨꯛꯇꯠꯂꯛꯑꯦꯅ ꯃꯥꯗꯤ ꯑꯃꯛ ꯀꯛ ꯂꯣꯏ ꯑꯗꯣ ꯑꯩꯗꯤ ꯑꯩꯒꯤ ꯑꯩꯒꯤꯗꯤ ꯁꯥꯊꯤꯅ ꯍꯧꯈ꯭ꯔꯖꯥꯠꯅꯤꯍꯦ ꯁꯤꯗꯤ ꯍꯥꯏꯅꯤ ꯌꯥꯗꯔꯃꯦ ꯁ ꯁꯝꯖꯦ ꯑꯗꯨꯅ ꯆꯣꯇꯣꯟ ꯈꯔ ꯈꯔ ꯇꯧꯒꯦꯅ ꯇꯦꯟꯅ ꯀꯛꯊꯠꯂꯦ ꯇꯧꯕ ꯉꯝꯗꯦ ꯖꯣꯇꯣꯟ ꯀꯗꯥꯏꯗꯒꯤ ꯅꯣꯏ ꯆꯦ ꯁꯩꯇꯚꯃꯥꯅ ꯀꯩꯅ ꯍꯥꯏꯅꯦ ꯇꯥꯡ ꯇꯔꯥ ꯃꯇꯨꯡꯗ ꯀꯔꯤ ꯁꯤꯡꯖꯨ ꯆꯥꯐꯝ ꯑꯃ ꯂꯩꯔꯤꯌꯦꯌꯦ ꯑꯩꯈꯣꯏ ꯃꯌꯥꯝ ꯆꯠꯂꯒ ꯍꯧꯔ ꯆꯠꯅꯔꯁꯦꯅ ꯍꯥꯏꯔꯤꯌꯦ ꯀꯔꯤ ꯍꯥꯏꯗ ꯍꯥꯏꯕꯗꯣ ꯁꯦꯛꯃꯥꯏꯗ ꯍꯥꯏꯕ꯭ꯔꯥ ꯈꯪꯗꯦ ꯁꯤ ꯁꯦꯛꯃꯥꯏꯔꯣꯝꯗ ꯍꯥꯏꯕꯔꯥ ꯀꯩꯅꯣ ꯁꯤꯡꯖꯨ ꯆꯥꯐꯝ ꯑꯍꯥꯎꯕ ꯑꯃ ꯂꯩ ꯂꯩ ꯃꯥꯟꯂꯦꯕ
ꯎꯝ
ꯑꯗꯣ
ꯇꯥꯡ ꯇꯔꯥꯃꯥꯊꯣꯏꯗꯤ ꯌꯥꯔꯣꯏꯌꯦ
ꯈꯪꯗꯦ ꯇꯥꯡ ꯇꯔꯥ ꯃꯇꯨꯡ ꯍꯥꯏꯕ꯭ꯔꯥ ꯇꯥꯡ ꯇꯔꯥꯏ ꯃꯇꯨꯡ ꯍꯥꯏꯕ ꯃꯥꯜꯂꯤ
ꯇꯔꯥꯃꯊꯣꯏꯗꯤ ꯑꯩꯈꯣꯏ ꯀꯩꯅꯣꯗꯣ ꯑꯩꯈꯣꯏ ꯑꯃ ꯆꯪꯉ ꯋꯥꯔꯦꯟꯗꯣ
ꯑꯥ
ꯑꯗꯨꯗꯨꯒꯤ ꯀꯩꯅꯣꯗ ꯃꯥꯂꯣꯝꯁ꯭ꯋꯥꯏꯗ ꯃꯥ ꯋꯥ ꯉꯥꯡꯃꯣ ꯆꯠꯅꯤ ꯍꯥꯏꯕꯀꯣ
ꯑꯥ
ꯑꯗꯨꯗꯨꯗ ꯁꯥꯔꯅꯦ ꯑꯩꯅꯦ ꯃꯥꯅꯦ ꯀꯣꯏ ꯑꯍꯨꯝ ꯆꯠꯁꯤ ꯍꯥꯏꯕꯗꯤ ꯁꯥꯔꯗꯨꯣ ꯃꯊꯟꯇ ꯂꯩꯕꯗ ꯅꯨꯡꯉꯥꯏꯇꯦꯗꯅ
ꯑ
ꯑꯗꯨꯒꯤ ꯑꯩꯒ ꯑꯗꯨꯝ ꯂꯩꯃꯤꯟꯅꯔꯣ ꯑꯗꯨꯒ ꯋꯥ ꯉꯥꯡꯕ ꯀꯣꯏꯕ ꯆꯠꯂꯨꯁꯦ ꯈꯣꯠꯂꯨꯁꯦ ꯍꯥꯏꯔꯝꯕꯅꯦꯕ
ꯅ ꯔꯤꯁꯔꯖ ꯂꯣꯏ ꯑꯣ ꯔꯤꯆꯆꯥꯖ ꯂꯣꯏ ꯃꯣꯏꯠꯁꯦ ꯑꯗꯨꯝ ꯂꯩꯗꯣꯏꯕ꯭ꯔꯣ
ꯈꯪꯗꯦ ꯌꯥꯔꯤꯈꯩꯗꯤ ꯂꯩꯅꯤ ꯌꯥꯗ꯭ꯔꯒ ꯊꯣꯛꯂꯛꯀꯅꯤ
ꯎꯝ ꯅꯣꯏ ꯃꯥꯗꯤ ꯍꯧꯖꯤꯛ ꯀꯩꯅꯝ ꯇꯧꯗ꯭ꯔꯦ ꯅꯣꯏ ꯃꯥ ꯀꯩꯝ ꯇꯧꯗ꯭ꯔꯦ ꯍꯧꯖꯤꯛ
ꯁꯨꯂꯗ
ꯁꯣꯟꯕ ꯍꯥꯏꯁꯦ ꯃꯈꯨꯝ ꯍꯝꯕꯗꯤ ꯇꯧ ꯂꯦꯞꯈ꯭ꯔꯕ ꯅꯠꯇ꯭ꯔꯣ
ꯀꯣꯟ ꯑꯃꯕꯨꯗꯤ ꯗꯦ ꯈꯔꯦ
ꯑꯗꯣ ꯕꯤ ꯄ ꯏꯁꯇꯣꯛꯇ ꯄꯣꯛꯈꯥꯏꯔ ꯄꯣꯈꯥꯏꯗ꯭ꯔꯤꯔꯥ ꯑꯗꯨ ꯆꯦꯛ ꯇꯧꯅꯤꯡꯉꯦ ꯑꯩꯗꯤ
ꯅꯣꯏ ꯅꯍꯥꯟ ꯗꯥꯛꯇꯔ ꯄꯨꯈꯠꯄꯗꯨꯗ ꯀꯔꯤꯝ ꯍꯥꯏꯔ ꯈꯪꯗ꯭ꯔꯣ ꯍꯥꯏꯁꯦ
ꯀꯩꯝ ꯍꯥꯏ ꯀꯩꯅꯣ ꯏꯟꯐꯦꯛꯁꯟ ꯊꯣꯛꯄꯅꯦꯇ ꯍꯥꯏ
ꯏꯟꯐꯦꯛꯁꯟ ꯊꯣꯛꯄ ꯍꯥꯏꯁꯦ ꯀꯗꯥꯏꯗ ꯊꯣꯛꯏꯕ ꯏ
ꯍꯗꯤ ꯀꯩꯅꯣ ꯑꯗꯨ ꯃꯅꯨꯡꯗ ꯏꯟꯐꯦꯛꯁꯟ ꯊꯣꯛꯄꯒꯤ ꯈꯣꯡ ꯍꯥꯝꯊꯕꯅꯤ ꯍꯥꯏꯔꯤ
ꯊꯔꯤꯅ ꯃꯅꯗ
ꯍꯣꯏ
ꯑꯁ ꯗꯥꯛꯇꯔ ꯃꯆꯥ ꯃꯆꯥ ꯑꯩꯈꯣꯏꯒꯤ ꯀꯩꯅꯣꯗ ꯏꯃꯥꯔꯖꯦꯟꯁꯤꯒꯤꯗ ꯇꯥꯕ ꯑꯦꯝ ꯕꯤ ꯕꯤ ꯑꯦꯁ ꯂꯣꯏꯔꯒ ꯃꯣꯏ ꯃꯗꯨꯒꯨꯝꯕ ꯃꯌꯥꯝꯅ ꯑꯗꯨꯝ ꯌꯦꯕ ꯑꯣꯏꯅꯤꯉꯑ
ꯎꯝ ꯑꯗꯨꯝꯕꯅꯦ
ꯑꯣ ꯗꯥꯏꯔꯦꯛ ꯅꯣꯏꯅ ꯀꯩꯅꯣ ꯇꯧꯔꯒ ꯍꯩꯕ ꯑꯃꯗ ꯍꯧꯖꯤꯛ ꯌꯦꯡꯉꯒ ꯄꯨꯈꯠꯂꯒ ꯌꯦꯡꯕ
ꯑ ꯑꯩ ꯇꯧꯗꯦ ꯑꯗꯨ ꯑꯗꯨ ꯇꯧꯅꯤꯡꯉꯦꯕ ꯑꯩꯅ ꯇꯧꯅꯤꯡꯉꯦꯗꯤ ꯑꯩꯈꯣꯏ ꯃꯥꯗꯨꯕꯨ ꯅꯨꯄꯤꯗꯣ ꯑꯍꯥꯟꯕꯗꯣ ꯃꯤꯅꯤꯗꯣ ꯃꯤꯅꯤ ꯏꯁꯇꯣꯛ ꯑꯅ ꯂꯩꯗꯥꯏꯅꯦ ꯑꯗꯨ
ꯂꯩꯕꯅꯦ ꯑꯗꯨꯒꯤꯗꯨꯗꯤ ꯅꯣꯏꯅ ꯁꯨꯃꯥꯏꯅ ꯕꯤꯄꯤꯤ ꯁꯨꯃꯥꯏꯅ ꯂꯩ ꯈꯣꯠꯂꯤ ꯁꯤ ꯃꯑꯣꯡ ꯇꯧꯕ ꯃꯥꯜꯂꯦ ꯈꯣꯠꯂꯤꯒꯗꯤ ꯋꯥꯣꯏꯗꯤ ꯍꯥꯏꯗ꯭ꯔꯕ ꯗꯣꯛ ꯃꯣꯏꯅ ꯑꯥ ꯑꯗꯨ ꯃꯣꯏꯅꯗꯤ ꯀꯩ ꯍꯥꯏꯔꯛꯀꯦꯕ ꯇꯧꯗꯦ ꯀꯣꯊ ꯍꯥꯏ ꯔꯕ
ꯈꯪꯗꯦ ꯈꯔ ꯇꯦꯁ ꯇꯧꯋꯦ ꯑꯣ ꯏꯟꯐꯦꯛꯁꯟ ꯊꯣꯛꯄꯅꯦ ꯍꯥꯏꯔꯦ ꯑꯩꯁꯨ ꯑꯩꯁꯨ ꯃꯀꯨꯜꯗꯤ ꯍꯧꯅ ꯌꯦꯡꯉꯦ ꯑꯗꯨꯗ꯭ꯔꯣꯏꯗꯅ ꯀꯪꯣ
ꯑꯩꯅ ꯑꯗꯨ ꯅꯪꯅꯕꯤ ꯕꯤꯗꯤ ꯏꯁꯇꯣꯛ ꯇꯧꯕ ꯍꯥꯏꯁꯦ ꯅꯪꯅ ꯄꯪꯊꯔꯒ ꯑꯩꯈꯣꯏ ꯁꯤꯗ ꯑꯃ ꯂꯩꯌꯦ ꯃꯥꯁꯨ ꯉꯥꯏꯍꯥꯛ ꯉꯥꯏꯍꯥꯛꯇ ꯋꯥꯟꯊꯕꯤ ꯉꯥꯏꯍꯥꯛꯇ ꯍꯨꯃꯥꯡ ꯀꯥꯡꯥꯡꯉꯒ ꯋꯥꯟꯊꯕꯤ ꯋꯥꯟꯊꯕꯤꯃꯨꯛ ꯇꯧꯋꯦꯕ ꯕꯤꯄꯤ ꯋꯥꯡꯕꯁꯦ
ꯎꯝ
ꯑꯗꯨꯃꯥꯏꯅ ꯁꯨꯝ ꯇꯣꯏꯅ ꯇꯧꯁꯤꯜꯂꯛꯑꯗꯤ ꯕꯦꯔꯥ ꯀꯥꯗꯣꯏꯅꯤ ꯍꯥꯏꯕ ꯍꯥꯟꯅ ꯏꯈꯣꯣꯏꯃꯗ ꯈꯔ ꯋꯥꯡꯉꯗꯤ ꯑꯗꯨꯅꯤ ꯍꯥꯏꯁꯦ ꯑꯗꯨꯗꯤ ꯅꯪ ꯗꯥꯛ ꯗ ꯃꯦꯗꯤꯁꯤꯟꯒꯤꯅꯤ ꯈꯪꯗꯦ ꯑꯃ ꯇꯥꯟꯅꯔꯦꯗꯅ ꯑꯗꯨꯒ ꯐꯖꯅ ꯀꯨꯞꯅ ꯌꯦꯡꯒꯗꯕꯅꯦꯕ ꯑꯍꯟ ꯑꯣꯏꯁꯜꯂꯛꯑꯕꯅꯤꯅꯅꯦ ꯔꯕꯤꯅꯥ ꯈꯪꯕ꯭ꯔꯥ
ꯃꯥꯅꯦ ꯁ ꯍꯩꯒꯂ ꯃꯅꯤ ꯀꯩ ꯐꯉ ꯌꯥꯝ ꯀꯩ ꯇꯔꯨ ꯀ
ꯑꯣ ꯆꯍꯤꯕꯨꯗꯤ ꯌꯥꯝ ꯀꯟꯅ ꯑꯍꯟꯕ ꯅꯠꯇꯦꯅꯦ
ꯂꯧꯁꯤꯟꯕ ꯉꯝꯗꯕ
ꯀꯔꯤ ꯀꯣꯜꯂꯦ
ꯑꯗꯨꯏꯖꯨ ꯁꯣꯜꯂꯦꯕ
ꯑꯣ
ꯆꯍꯤꯖꯤ ꯁꯤꯛꯁꯇꯤꯃꯨꯛ ꯁꯨꯔꯝꯗꯧ ꯃꯥꯜꯂꯦ ꯈꯣꯏꯃꯥꯖꯦ ꯑꯩ ꯆꯞ ꯆꯥꯕꯗꯣ ꯈꯪꯗ꯭ꯔꯦ
ꯑꯣ ꯁꯤꯛꯁꯇꯤꯃꯨꯛ ꯁꯨꯔꯝꯃꯗꯤ ꯑꯗꯨꯝ ꯌꯥꯝ ꯃꯤꯌꯥꯏ ꯍꯦꯜꯂꯕꯅꯤꯅꯦ ꯇꯥꯕ ꯉꯝꯗꯕ
ꯎꯝ ꯑꯗꯩ ꯑꯣꯄ꯭ꯔꯦꯁꯟꯖꯨ ꯑꯍꯨꯝꯂꯛ ꯇꯧꯒ꯭ꯔꯦꯗꯅ
ꯁꯟ ꯑꯍꯨꯝꯂꯛ
ꯎꯝ ꯆꯈꯥꯎ ꯁꯨ ꯑꯑ ꯑꯉꯥꯡ ꯈꯥꯎꯁꯨ ꯑꯃꯨꯛ ꯂꯧꯊꯣꯛꯈ꯭ꯔꯕꯅꯤ ꯑꯗꯩꯗꯤ ꯑꯃ ꯃꯁꯤꯡꯒꯥꯁꯨ ꯂꯧ ꯊꯣꯛꯈ꯭ꯔꯕꯅꯤ ꯑꯗꯨ ꯀꯩꯅꯣꯝꯒ ꯂꯧꯊꯣꯛꯈꯤꯕꯅꯤ
ꯍꯩꯃꯥ ꯌꯥꯝ ꯂꯧꯛꯊꯣꯛꯑꯖꯥꯠꯅꯤꯅꯦ ꯑꯗꯨ ꯅꯣꯏ ꯃꯥꯥꯖꯤꯗꯤ
ꯎꯝ
ꯑꯁ ꯏꯃꯥꯏ ꯄꯦꯃꯥ ꯍꯣ ꯔꯝꯅꯥ ꯑꯩ ꯐꯤ ꯑꯝ ꯈꯤꯇꯥ ꯂꯧꯁꯟꯒꯦ ꯅꯣꯡꯅꯤꯅꯥ ꯑꯗꯨꯝ ꯃꯪꯂꯤ ꯃꯪꯂꯤ ꯇꯧꯕ ꯃꯥꯜꯂꯦ ꯑꯀꯪꯕ ꯈꯔꯗꯤ ꯌꯥꯎ ꯃꯥꯜꯂꯦ ꯑꯗꯣ ꯑꯩ ꯂꯧꯁꯜꯂꯒ ꯑꯃꯨꯛ ꯇꯧꯔꯛꯀꯦ ꯑꯩꯅ
ꯍꯣ ꯍꯣꯏ-ꯍꯣꯏ ꯊꯝꯃꯦ ꯊꯝꯃꯦ ꯂꯧꯁꯤꯟꯕ ꯉꯝꯗꯕ